ꯑꯣ ꯀꯩꯗꯧꯔꯤ ꯑꯁ ꯑꯗꯨꯅꯤꯅꯦ ꯅꯤꯡꯊꯝꯊꯥꯁꯤ ꯀꯔꯝ ꯀꯥꯟꯗ ꯌꯧꯔꯛꯇꯣꯏꯅꯣ ꯈꯪꯗ꯭ꯔꯤꯅꯦ ꯀꯥꯂꯦꯟꯁꯤ ꯂꯣꯏꯈꯤꯕꯅ ꯐꯔꯦ
ꯎꯝ ꯅꯪꯗꯤ ꯀꯩꯗꯧꯔꯝꯃꯤꯅꯣ
ꯑꯩꯁꯨ ꯁꯨꯝ ꯍꯤꯞꯄꯝꯃꯤꯅꯦ ꯊꯕꯛ ꯉꯁꯤꯗꯤ ꯆꯠꯇ꯭ꯔ‍ꯦ
ꯎꯝ
ꯁꯥꯥ ꯀꯔꯤ ꯁꯥꯕꯁꯤ ꯈꯥꯡꯕ ꯉꯝꯗꯦꯅꯦ ꯑꯏꯪꯕꯗꯤ ꯈꯥꯡꯕ ꯑꯃꯨꯛ ꯈꯔ ꯉꯝꯃꯤ ꯁꯥꯕꯁꯤꯗꯤ ꯀꯃꯥꯏꯅ ꯈꯥꯡꯗꯣꯏꯅꯣ ꯈꯪꯗ꯭ꯔꯦꯅꯦ ꯐꯦꯟ ꯍꯨꯝꯃꯤ ꯅꯨꯡꯁꯤꯠ ꯑꯁꯥꯕ ꯂꯥꯛꯑꯦ
ꯎꯝ ꯑꯗꯨꯅꯤꯅꯦ ꯑꯗꯩꯗꯤ ꯏꯪꯍꯟꯅꯦꯅ ꯏꯁꯤꯡ ꯑꯏꯪꯕ ꯊꯛꯆꯜꯂꯁꯨ ꯑꯗꯨꯝ ꯈꯅꯥꯎ ꯍꯦꯛꯇ ꯅꯥꯏ
ꯑꯗꯨꯅꯤ ꯅꯥꯔꯦ ꯑꯗꯨꯁꯨ ꯂꯣꯛ ꯊꯨꯡꯗꯅ ꯑꯃꯨꯛ ꯇꯧꯏ
ꯎꯝ ꯈꯪꯗ꯭ꯔꯦꯗ ꯇꯧꯔꯤꯁꯦ
ꯅꯣꯡꯁꯨ ꯆꯨꯗꯧ ꯃꯥꯜꯂꯦ ꯉꯁꯤꯁꯦ ꯅꯣꯡ ꯑꯣꯝꯆꯥꯡꯅꯔꯒ ꯂꯩꯐꯝ ꯈꯪꯗꯕ ꯑꯃ ꯇꯧꯋꯤꯅꯦ ꯅꯨꯡꯁꯥ ꯌꯥꯝ ꯀꯟꯅꯥ ꯁꯥꯈ꯭ꯔꯒꯅ ꯑꯃꯨꯛ ꯐꯩꯌꯦꯕ ꯑꯩꯈꯣꯏꯒꯤ ꯅꯨꯡꯁꯥ ꯌꯥꯝ ꯀꯟꯅ ꯁꯥꯔꯒꯅ ꯑꯃꯨꯛ ꯎꯔꯨꯝꯗ ꯂꯩꯔꯀꯥꯟꯗ ꯈꯔ ꯏꯪꯕ ꯈꯣꯠꯄ ꯑꯗꯨꯝꯕ ꯂꯩꯌꯦꯕ ꯅꯣꯡ ꯃꯪꯉꯒ ꯁꯥꯕꯁꯤꯗꯤ ꯂꯩꯐꯝ ꯂꯩꯇꯦ
ꯎꯝ ꯆꯥꯛ ꯌꯦꯟꯁꯥꯡꯁꯤꯕꯨ ꯍꯧꯖꯤꯛꯐꯥꯎ ꯀꯩꯅ ꯍꯥꯎꯔꯤꯒꯦ
ꯆꯥꯛ ꯌꯦꯟꯁꯥꯡꯁꯤ ꯁꯥꯒꯠꯂꯛꯄꯁꯤꯗ ꯑꯆꯝꯕꯅ ꯍꯥꯎꯔꯦꯗ ꯀꯥꯡꯁꯣꯏꯒꯨꯝꯕ ꯁꯧꯒꯔꯤꯒꯨꯝꯕꯅ ꯃꯣꯔꯣꯛ ꯃꯦꯠꯄ ꯑꯃ ꯇꯧꯔꯒ
ꯍꯣꯏ ꯑꯗꯨꯅ ꯐꯩꯌꯦ
ꯎꯝ ꯀꯥꯡꯁꯣꯏ ꯊꯣꯡꯉꯁꯨ ꯀꯥꯡꯁꯣꯏ ꯈꯛꯇꯗꯁꯨ ꯆꯥꯕ ꯌꯥꯗꯦ ꯃꯔꯣꯛ ꯃꯦꯠꯄ ꯑꯃ ꯌꯥꯎꯗ꯭ꯔꯗꯤ ꯁꯤꯡꯖꯨꯒꯨꯝꯕꯅꯤ ꯈꯪꯗꯦ ꯑꯃ
ꯑ ꯀꯥꯡꯍꯧꯒꯨꯝꯕ ꯑꯣꯏꯔꯁꯨ
ꯑ ꯀꯥꯡꯍꯧꯒꯨꯝꯕ ꯑꯣꯏꯁꯨ ꯁꯤꯡꯖꯨꯒꯨꯝꯕ ꯑꯃ ꯑꯗꯨꯝꯕ ꯑꯃ ꯌꯥꯎꯗ꯭ꯔꯗꯤ ꯀꯥꯡꯁꯣꯏ ꯈꯛꯇꯗꯤ ꯑꯃꯨꯛ ꯆꯥꯕ ꯌꯥꯗꯦꯕ
ꯎꯝ ꯑꯣ ꯀꯣꯏꯕꯒ ꯏꯆꯠ ꯆꯠꯇ꯭ꯔꯕꯣ ꯍꯟꯗꯛꯁꯤꯕꯣ
ꯑꯁ ꯀꯣꯏꯕꯒ ꯆꯠꯇ꯭ꯔꯦꯗ ꯊꯕꯛꯁꯦ ꯊꯕꯛ ꯌꯥꯝꯃꯟꯗꯅ ꯀꯣꯏꯕ ꯆꯠꯄꯒ ꯅꯪꯗ꯭ꯔꯦꯗ ꯍꯟꯗꯛꯇꯤ
ꯊꯕꯛ ꯂꯩꯔꯤꯁꯦ ꯐꯔꯤꯃꯤꯅꯦ
ꯍꯣꯏ ꯑꯗꯨꯕꯨꯗꯤ ꯊꯕꯛ ꯂꯩꯕꯁꯤ ꯐꯩ
ꯎꯝ ꯎꯝ ꯑꯗꯣ ꯀꯔꯤ ꯀꯥꯡꯗꯗꯤ ꯀꯣꯏ ꯆꯠꯂꯣꯏꯗ꯭ꯔꯣ
ꯀꯥꯡꯁꯦ ꯑꯥ ꯀꯣꯏꯕꯁꯦ ꯀꯣꯏꯕꯥꯃꯛꯇꯤ ꯆꯠꯇꯧ ꯃꯥꯟꯗ꯭ꯔꯦ ꯈꯦꯆꯤ ꯆꯥ ꯆꯠꯁꯦꯅꯗꯤ ꯍꯥꯏꯅꯔꯤꯅꯦ
ꯑꯣ ꯀꯗꯣꯝꯗ ꯆꯥꯔꯨꯗꯣꯏꯕ
ꯌꯥꯏꯄꯣꯛꯇ ꯆꯥꯗꯧ ꯃꯥꯜꯂꯦ ꯌꯥꯏꯄꯣꯛꯇ ꯈꯦꯆꯤ ꯑꯩꯈꯣꯏꯒꯤ ꯊꯕꯛ ꯊꯣꯛꯄꯗ ꯑꯩꯈꯣꯏꯒꯤ ꯑꯩꯅ ꯁꯨꯝ ꯌꯥꯏꯄꯣꯛꯇ ꯊꯕꯛ ꯊꯣꯛꯄꯗꯣ ꯑꯗꯩꯗ ꯑꯩꯈꯣꯏ ꯌꯥꯏꯄꯣꯛ ꯕꯖꯥꯔꯗ ꯏꯆꯦ ꯑꯃ ꯕꯥꯃꯣꯟ ꯅꯨꯨꯄꯤ ꯑꯃ ꯏꯆꯦ ꯑꯃ ꯑꯩꯈꯣꯏꯒꯤ ꯑꯉꯥꯡꯈꯩꯒꯤ ꯄꯣꯠ ꯆꯩꯩ ꯁꯥꯟꯅꯄꯣꯠ ꯌꯣꯟꯕꯤ ꯀꯩꯀꯩ ꯑꯃ ꯐꯝꯃꯤꯕꯀꯣ
ꯎꯝ
ꯑꯗ ꯃꯣꯏ ꯕꯥꯃꯣꯟ ꯃꯣꯏ ꯑꯣꯏꯕꯅꯤꯅ ꯃꯣꯏ ꯀꯩꯅꯣ ꯈꯦꯆꯤ ꯍꯧꯅꯤ ꯍꯥꯏꯌꯦ ꯑꯗꯨꯗꯨꯒꯤ ꯈꯦꯆꯤ ꯆꯥꯕ ꯂꯥꯛꯑꯣꯅ ꯍꯥꯏꯔꯛꯑꯦ ꯑꯗꯨ ꯈꯦꯆꯤ ꯆꯥꯕ ꯃꯣꯏꯗ ꯗꯨ ꯆꯠꯇꯧ ꯃꯥꯜꯂꯤꯅꯦ ꯅꯪꯗꯤ ꯆꯠꯂꯣꯏꯗ꯭ꯔꯣ
ꯑꯩꯁꯨ ꯆꯠꯀꯥꯗꯝꯅꯦ
ꯎꯝ ꯀꯗꯣꯝꯗ ꯆꯠꯇꯣꯏꯅꯣ
ꯆꯠꯄꯁꯦ ꯆꯞ ꯆꯥꯕꯗꯤ ꯈꯪꯗ꯭ꯔꯦ ꯑꯗꯣ ꯆꯠꯄꯁꯦ ꯉꯥꯔꯤꯌꯥꯜꯂꯣꯝꯗ ꯑꯣꯏ ꯆꯠꯅꯤꯡꯉꯦ
ꯑꯣ ꯑꯣ ꯌꯥꯏ ꯉꯥꯔꯤꯌꯥꯟꯂꯣꯝꯗ ꯀꯤꯍꯣꯝ ꯀꯥꯡ ꯅꯨꯃꯤꯠꯇꯗꯤ ꯉꯥꯔꯤꯌꯥꯂꯣꯝꯅ ꯐꯩꯗ ꯑꯁꯤ ꯁꯥꯔꯝꯒꯤꯗꯣ ꯃꯤꯐꯧ ꯆꯪꯕꯝ ꯂꯩꯇꯦ
ꯑꯗꯨꯅꯤ
ꯒꯥꯔꯤ ꯌꯥꯝ ꯆꯤꯜꯂꯦꯕ ꯂꯝꯕꯤꯗꯣ ꯄꯥꯛ ꯆꯥꯎꯅ ꯒꯥꯔꯤ ꯈꯝꯕꯝ ꯃꯔꯥꯡ ꯀꯥꯏꯅ ꯂꯩꯕꯅꯦ ꯍꯥꯏꯕꯣꯏꯗꯤ ꯐꯩꯌꯦꯕꯥ ꯑꯗꯨꯅ ꯒꯥꯔꯤ ꯈꯥꯝꯃꯝꯅꯒ ꯃꯔꯥꯡ ꯀꯥꯏꯗꯝꯅꯦ ꯑꯗꯥꯒꯤ ꯃꯤꯅꯒ ꯃꯔꯣꯟ ꯑꯃ ꯆꯤꯟꯕꯅꯦ ꯂꯝꯕꯤꯗꯨ ꯄꯤꯛꯄꯅꯤꯅꯥꯅꯦ ꯑꯗꯩ ꯒꯥꯔꯤꯗꯨꯁꯨ ꯃꯤꯁꯤꯡꯁꯦ ꯒ꯭ꯌꯥꯟ ꯌꯥꯝ ꯇꯥꯗꯦꯅꯤ ꯒꯥꯔꯤꯁꯦ ꯍꯦꯛꯇꯥ ꯃꯇꯥꯏꯗ ꯈꯥꯝꯗꯕꯤꯗ ꯍꯦꯛ ꯃꯌꯥꯏ ꯃꯤꯅ ꯍꯦꯛ ꯆꯠꯄꯗ ꯁꯣꯛꯀꯗꯕ ꯖꯒꯥꯒꯨꯝꯕꯗ ꯍꯦꯛ ꯈꯥꯝꯖꯤꯜꯂꯒ ꯊꯝꯃꯝꯒꯨꯝꯕ ꯈꯔꯥꯗꯨꯝ ꯒꯥꯔꯤꯗꯣ ꯇ꯭ꯔꯥꯐꯤꯛ ꯖꯥꯝ ꯊꯣꯛꯑꯦ ꯑꯗꯩꯗꯤ ꯆꯪꯕ ꯌꯥꯔꯔꯣꯏ ꯑꯩꯈꯣꯏ ꯏꯁꯥꯒꯤ ꯒꯥꯔꯤ ꯑꯥ- ꯑꯥꯗ ꯊꯝꯂꯝꯃꯒ ꯑꯩꯈꯣꯏꯅ ꯑꯃꯨꯛ ꯈꯣꯡꯅ ꯃꯅꯨꯡ ꯇꯥꯅ ꯆꯪꯕꯗꯣ ꯍꯧꯖꯤꯛ ꯃꯇꯝꯗꯗꯤ ꯒꯥꯔꯤꯗꯨꯁꯨ ꯂꯥꯞꯅ ꯊꯝꯃꯝꯕꯗꯨꯁꯨ ꯑꯃꯨꯛ ꯅꯨꯡꯉꯥꯏꯇꯦꯗꯅ
ꯎꯝ ꯑꯗꯨꯅꯦ ꯁꯥꯏꯠ ꯒꯥꯔꯤ ꯈꯥꯝꯕ ꯑꯣꯏꯔꯁꯨꯀꯣ ꯁꯥꯏꯠꯇꯣ ꯑꯗꯨꯝ ꯅꯥꯀꯟ ꯑꯃꯗ ꯄꯨꯜꯂꯞ ꯑꯗꯨꯝ ꯈꯥꯝꯃꯦꯕ ꯇꯥꯕ꯭ꯔꯣ